ꯇꯔꯣ
ꯑꯥ ꯀꯔꯤ ꯇꯧꯕꯅꯣ ꯍꯧꯖꯤꯛ
ꯍꯧꯖꯤꯛꯇꯛꯇꯤ ꯆꯥꯛ ꯆꯥꯕ ꯆꯠꯂꯦ ꯉꯁꯥꯏ ꯑꯩꯈꯣꯏ ꯌꯨꯠꯁꯤꯡ ꯊꯕꯛ ꯇꯧꯕꯗꯣ
ꯑꯆꯥ ꯑꯆꯥꯆꯥ ꯑꯆꯥ ꯍꯣꯏ
ꯑꯗꯨꯒ ꯍꯜꯂꯛꯑꯦ ꯑꯗꯨꯒ ꯐꯝꯔꯒ ꯍꯩꯅꯧ ꯆꯥꯔꯝꯅꯦ
ꯑꯆꯥꯆꯥ ꯑ ꯑꯆꯨ ꯍꯧꯖꯤꯛ ꯂꯟꯁ ꯆꯥꯕ ꯇꯧꯔꯒ ꯀꯩꯅꯣ ꯀꯩꯅꯣꯒꯤ ꯇꯨꯝꯐꯝꯗ ꯍꯤꯞꯂꯒ ꯂꯩ
ꯅꯨꯡꯉꯥꯏꯔꯝꯃꯅꯤꯅꯦ ꯅꯨꯃꯤꯠ ꯆꯨꯞꯄ ꯑꯗꯨꯗ
ꯎꯝ ꯑꯩꯁꯨ ꯉꯁꯥꯏ ꯍꯅꯥꯎ ꯕꯖꯥꯔꯗꯒꯤ ꯄꯨꯔꯛꯄꯒꯤ ꯄ꯭ꯂꯥꯁꯇꯤꯛꯇ ꯍꯥꯞꯄꯗꯣ ꯃ ꯅꯣꯛꯄꯒꯤ ꯑꯃ ꯆꯠꯇꯣꯛꯔꯒ ꯍꯤꯞꯂꯒ ꯂꯩꯕꯅꯤꯅꯦ
ꯑꯗꯣ ꯍꯥꯏꯩꯅꯧꯗꯣ ꯂꯩꯕ꯭ꯔꯣ
ꯑꯥ ꯖꯥꯔꯒꯤ
ꯑꯣ ꯃꯃꯜ ꯀꯌꯥ ꯀꯌꯥ ꯄꯤꯒꯦ ꯑꯩꯈꯣꯏ ꯃꯥꯈꯣꯏꯁꯨ ꯌꯣꯝꯗ
ꯑꯝ ꯑꯣ ꯏꯅꯥꯎ ꯅꯨꯄꯥꯅ ꯄꯨꯔꯛꯄꯅꯤ ꯀꯌꯥ ꯀꯌꯥ ꯄꯤꯕ ꯈꯪꯗꯦ ꯑꯗꯨ
ꯑꯩꯈꯣꯏꯗꯤ ꯐꯣꯔꯇꯤ ꯐꯣꯔꯇꯤ ꯂꯩꯌꯦ
ꯑ
ꯋꯥꯟ ꯀꯦꯖꯤꯗ
ꯀꯨꯔꯇꯤ ꯑꯠ ꯑꯠꯆꯥ ꯑ ꯑꯗꯨꯗꯤ ꯌꯥꯝ ꯍꯣꯡꯉꯅꯤ ꯑꯗꯨꯗꯤ ꯑ
ꯑꯗ
ꯂ ꯀ ꯀꯗꯤ ꯈꯔꯞꯇꯤ ꯏꯗꯅ
ꯍꯥ
ꯎꯝ ꯂꯣꯀꯦꯜꯒꯤꯁꯨ ꯍꯥꯎꯋꯦ ꯕꯤꯃꯤꯟ ꯌꯥꯝꯃꯦ ꯂꯣꯀꯦꯜꯒꯤꯅ ꯃꯍꯥꯎ ꯇꯨꯡꯉꯂꯦ
ꯍꯣꯏ ꯍꯣꯏ ꯍꯣꯏ
ꯎꯝ ꯑꯗꯨꯒꯤ ꯌꯥꯝ ꯆꯥꯎ ꯆꯥꯎꯕꯗꯗꯤ ꯌꯥꯝ ꯍꯥꯎꯗꯕꯅꯤ
ꯍꯣꯏ ꯍꯣꯏ ꯌꯥꯝ ꯊꯨꯝꯃꯦ ꯑꯩꯅ ꯆꯥꯕꯗꯣ ꯇꯤꯟꯁꯨ ꯂꯩꯇꯦ ꯍꯣꯏ ꯍꯣꯏ
ꯑꯥ ꯑ ꯀꯩꯅꯣꯒꯤ ꯀꯩꯅꯣꯒꯤ ꯆꯤꯡ ꯆꯤꯡꯒꯤ ꯍꯩꯅꯧꯅ ꯍꯦꯟꯅ ꯐꯥꯏꯅ
ꯍꯣꯏ ꯍꯣꯏ
ꯑꯒꯤ ꯁ ꯑꯆꯥꯎ ꯑꯆꯕꯗꯤ ꯀꯩꯅꯣꯒꯤ ꯑꯥ ꯈꯨꯟꯗꯨꯁꯨ ꯌꯥꯝ ꯂꯩꯌꯦꯕ ꯑꯆꯧꯕ ꯍꯦꯩꯅꯧꯗꯣ ꯑꯗꯨꯕꯨ ꯌ ꯍꯥꯎꯗꯕꯅꯤ ꯆꯤꯡꯒꯤꯅ ꯃꯍꯥꯎ ꯇꯣꯉꯥꯜꯂꯦ
ꯍꯣꯏ
ꯕꯤꯇꯃꯤꯟꯁꯨ ꯌꯥꯝꯃꯦ ꯑꯗꯨꯅ ꯐꯥꯏꯗ ꯆꯤꯡ ꯆꯤꯡꯒꯤ ꯄꯣꯠꯆꯅ ꯍꯦꯟꯅ ꯐꯥꯏꯅꯤ
ꯃꯥꯅꯦ ꯑꯗꯣ ꯃꯤ ꯌꯥꯝꯅ ꯄꯨꯊꯣꯛꯄ ꯉꯝꯗꯕꯩꯅꯦ ꯄ꯭ꯔꯣꯗꯛꯇꯣ
ꯑꯥ ꯑꯥ ꯑꯗꯨꯅꯦ ꯑꯥ ꯌꯥꯝꯅ ꯄꯨꯊꯣꯛꯄ ꯉꯝꯅꯕꯒꯤꯅꯤ ꯌꯥꯝꯅ ꯄꯨꯊꯣꯛꯄ ꯉꯝꯂꯗꯤꯦ ꯑꯁ
ꯍꯣꯏ
ꯆꯤꯡꯒꯤ ꯄ꯭ꯔꯗꯛꯁꯨ ꯌꯥꯝ ꯐꯌꯦꯕ ꯄꯨꯔꯥ ꯑꯣꯔꯒꯥꯅꯤꯛꯅꯦꯕ
ꯊꯣꯛꯅꯤꯡꯉꯥꯏꯗꯣ ꯇꯤꯟ ꯌꯥꯝ ꯆꯥꯏꯑꯦꯕ
ꯑ ꯊꯤꯅꯝ ꯎꯝ ꯑꯗꯨꯗꯤ ꯌꯥꯝ ꯆꯥꯡꯉ ꯑꯗꯨꯒꯤꯅꯦꯕ ꯉꯁꯤꯗꯤ ꯀꯩꯅꯣꯒꯤ ꯍꯣꯔꯦꯟ ꯀꯩꯅꯣꯒꯤ ꯍꯣꯔꯦꯟꯗꯤ ꯕꯧ ꯌꯦꯡꯉꯦꯔꯣ
ꯌꯥꯔꯗꯤ ꯌꯦꯡꯒꯅꯤ ꯏꯃꯥꯟꯅꯕꯁꯤꯡ ꯍꯪꯈꯤꯒꯦ
ꯑꯥ ꯌꯦꯅꯒ ꯆꯦꯔꯞ ꯇꯧꯧꯕꯅ ꯃꯤ ꯌꯥꯝꯕ ꯏꯊ ꯏꯇꯣꯝꯇ ꯕꯣꯣꯏ ꯌꯦꯡꯕꯁꯨ ꯅꯨꯡꯉꯥꯏꯇꯦꯅꯦ ꯃꯤ ꯌꯥꯝꯅꯒꯣ ꯀꯣ ꯂꯥꯛꯑꯣ ꯂꯥꯛꯑꯣ ꯂꯥꯛ ꯈꯧꯃꯅ ꯐꯕ
ꯑꯗꯨꯅꯦ
ꯏꯊꯟꯇ ꯇꯨꯃꯤꯟꯅ ꯌꯦꯡꯉꯒ ꯇꯨꯝꯂꯒ ꯍꯤꯞꯂꯒ ꯅ ꯎꯅ ꯀ
ꯑꯗꯨꯗꯤ ꯑꯗꯨꯝ ꯇꯨꯝꯊꯩꯔꯅꯤ
ꯍꯔꯥꯎꯕꯗꯣ ꯐꯣꯡꯗꯣꯛ ꯐꯣꯡꯗꯣꯛꯆꯅꯤꯡꯉꯥꯏ ꯃꯐꯝ ꯂꯩꯔꯤꯕ
ꯍꯣꯏ ꯃꯥꯅꯦ ꯃꯥꯅꯦ
ꯃꯐꯝꯗ ꯐꯨꯔꯒ ꯆꯪꯊꯣꯡ ꯑꯦ ꯑꯃꯨꯛꯀ ꯂꯥꯛꯔꯗꯤ ꯌꯥꯔꯦ ꯂꯣꯏꯔꯦ
ꯃꯅꯦ
ꯎꯝ
ꯁꯍꯤꯖꯥꯟꯗꯤ ꯀꯃ ꯈꯥꯟꯗ ꯆꯥꯗꯅꯣ
ꯑꯩꯈꯣꯏ ꯆꯥꯛ ꯌꯦꯟꯁꯥꯡꯗꯤ ꯇꯞꯅ ꯆꯔ ꯑ ꯊꯦꯡꯅ ꯆꯥꯏꯅꯦ ꯄꯨꯡ ꯇꯔꯥ ꯇꯔꯥꯃꯥꯊꯣꯏ ꯑꯃꯗꯨꯀꯣ
ꯍꯣꯏꯅꯦ ꯑꯩꯈꯣꯏꯗꯤ ꯈꯨꯟꯗꯗꯤ ꯌꯥꯝꯅ ꯇꯨꯝꯈ꯭ꯔꯦꯕ ꯑꯗꯨ ꯃꯇꯝꯗꯁꯤ
ꯑꯥ
ꯉꯟꯇꯥ ꯉꯟꯇꯥ ꯇꯨꯝꯕꯅꯤ ꯈꯨꯟꯗꯗꯤ
ꯎꯈꯨꯟꯗ ꯂꯩꯔꯤꯗꯤ ꯄꯨꯡ ꯃꯉꯥ ꯃꯈꯥꯏ ꯇꯔꯨꯛ ꯃꯈꯥꯏ ꯑꯣꯏꯗ ꯆꯥꯛꯆꯥꯥ ꯍꯥꯏꯕ ꯅꯤꯄꯥꯜ ꯃꯈꯥꯏ ꯑꯣꯏꯔꯗꯤ ꯇꯨꯝꯊꯣꯔꯦ ꯆꯤꯡꯗꯤ ꯊꯕꯛ ꯂꯩꯕꯅꯤꯅ ꯂꯒꯤ ꯊꯕꯛ ꯀꯅꯥꯎ ꯀꯅꯥꯧꯒꯤꯀꯣ ꯐꯥꯔꯝꯒꯤ ꯁꯨꯃꯥꯏꯅ ꯆꯠꯀꯅꯤꯕ
ꯍꯣꯏ
ꯎꯝ ꯂꯥꯛ ꯃꯇꯝꯗꯗꯤ ꯅꯨꯡꯉꯥꯏꯅꯦ ꯈꯔ ꯆꯤꯡꯗ ꯂꯩꯕꯗꯤ ꯑꯦꯟꯁꯥꯡꯁꯨ ꯈꯔ ꯍꯥꯎꯋꯦ ꯅꯥꯄꯤ ꯂꯧꯊꯣꯛꯂꯤꯉꯩ ꯀꯣ ꯎꯝ ꯑꯩꯈꯣꯏ ꯀꯩꯅꯣꯒꯤ ꯂꯥꯎ ꯆꯠꯇꯕꯤꯗ ꯈꯔ ꯑꯩꯈꯣꯏꯒꯤ ꯏꯁꯥꯁꯦ ꯈꯔ ꯋꯥꯍꯟꯒꯗꯕꯅꯦꯕ ꯋꯥꯍꯟꯗꯕꯤꯗ ꯑꯗꯨꯝ ꯅꯤꯇꯤ ꯁꯥꯥꯕꯁꯦ ꯃꯍꯥꯎ ꯂꯥꯛꯇꯕ ꯆꯥꯅꯤꯡꯕꯁꯨ ꯐꯥꯎꯗꯕꯅꯤꯀꯣ
ꯍꯣꯏ ꯑ ꯋꯥꯀꯤꯡ ꯀꯩ ꯀꯥꯆꯦꯟꯗ꯭ꯔꯣ ꯅꯗꯤ ꯑꯗꯨ ꯂꯩꯗ
ꯋꯥꯋꯥꯛꯀꯤꯡ ꯋꯥꯋꯀꯤꯡ ꯆꯦꯟꯗ꯭ꯔꯦꯜ ꯍꯟꯗꯛ ꯄꯨꯛ ꯅꯨꯡꯉꯥꯏꯗꯕꯀꯣ ꯒꯁꯇ꯭ꯔꯤꯛꯀꯤ
ꯍꯣꯏ
ꯋꯥꯀꯤꯡ ꯋꯥꯋꯥꯛꯀꯤꯡꯕꯨꯗꯤ ꯁꯨꯃꯥꯏꯅ ꯇꯞ ꯇꯞꯅ ꯑꯗꯨꯝ ꯆꯠꯄꯗꯤ ꯌꯥꯏ ꯑꯗꯨꯗꯒꯤ ꯂꯥꯞꯅꯗꯤ ꯆꯠꯄ ꯌꯥꯗꯕ ꯍ ꯦꯁꯔꯤꯒꯂꯅꯥ ꯑꯗꯨꯁꯨ ꯑꯁ ꯈꯪꯗ꯭ꯔꯦꯅꯦ
ꯑꯗꯣ ꯆꯥꯛ ꯌꯦꯟꯖꯥꯡꯗꯣ ꯃꯇꯝ ꯆꯥꯅ ꯆꯥ ꯇꯕꯩꯅꯦ ꯍꯥꯏꯗꯤ ꯑꯗꯨꯝ ꯗꯤꯁꯇ꯭ꯔꯤꯛ ꯂꯩꯕꯁꯦ ꯍꯥꯏꯗꯤ ꯆꯥꯛ ꯈꯥꯡꯈ꯭ꯔ ꯀꯥꯟꯗ ꯎꯝ ꯅꯨꯡꯗꯥꯡꯒꯤ ꯆꯥꯛ ꯀꯣꯩꯀꯥ ꯆꯥꯔꯀꯥꯟꯗ ꯑꯗꯨꯝ ꯍꯦꯟꯅ ꯇꯧꯔꯛꯄꯅꯦꯕ
ꯑꯩꯒꯤ ꯇꯥꯏꯃꯤꯡꯁꯦ ꯁꯤ ꯑꯁꯤ ꯑꯁꯤ ꯃꯐꯝꯗ ꯂꯩꯕ ꯇꯥꯏꯃꯤꯡꯁꯦ ꯑꯌꯨꯛ ꯄꯨꯡ ꯇꯔꯥ ꯇꯔꯥ ꯃꯈꯥꯏ ꯍꯗ ꯆꯥꯔꯅꯤꯕ ꯀꯩꯅꯣꯒꯤ ꯅꯨꯡꯗꯥꯡꯒꯤ ꯆꯥꯛꯅ ꯂꯥꯟꯁ ꯂꯥꯟꯁ ꯇꯥꯏꯃꯤꯡꯅ ꯄꯨꯡ ꯑꯍꯨꯝ ꯄꯨꯡ ꯃꯔꯤ ꯑꯗꯨꯋꯥꯏꯗꯀꯣ ꯂꯥꯟ ꯆꯥꯕ ꯑꯃꯀ ꯗꯤꯟꯅꯔꯅ ꯄꯨꯡ ꯇꯔꯥ ꯇꯔꯥꯃꯥꯊꯣꯏ ꯑꯗꯨꯗ ꯑꯗꯨꯝ ꯆꯥꯕꯀꯣ
ꯍꯣꯏ
ꯁꯥꯕꯒꯤ ꯌꯥꯗꯦꯅꯦ ꯑ ꯆꯤꯡꯗꯗꯗꯤ ꯎꯝ ꯑꯥ ꯆꯤꯡ ꯀꯩꯅꯣ ꯑꯥ ꯆꯤꯡꯗꯗꯤ ꯅꯨꯡꯗꯥꯡ ꯑꯣꯏꯔꯤꯗꯤ ꯏꯪꯉꯤꯗꯅ
ꯍꯣꯏ ꯆꯦꯛꯀꯤ ꯌꯨꯝ ꯅꯨꯡꯗꯥꯡꯗ ꯌꯥꯝ ꯁꯥꯕꯅꯦ ꯍꯣꯏ
ꯎꯝ ꯑꯩꯁ ꯌꯥꯗ꯭ꯔꯦ ꯑꯗꯨꯗꯤꯡ ꯅꯨꯡꯁꯥꯅ ꯌꯩꯕꯗꯨꯒꯣ
ꯍꯣꯏ ꯍꯥꯏꯕꯗꯤ ꯃꯣꯏꯗꯤ ꯅꯨꯡꯗꯥꯡꯗ ꯑꯣꯏꯅ ꯊꯕꯛ ꯇꯧꯔꯛ
ꯑꯥ ꯃꯥꯗꯨ ꯊꯕ ꯇ ꯑꯁꯤ ꯌꯥꯗꯅꯦ ꯁꯥꯃꯟꯕꯒꯤ ꯌꯥꯗꯕ ꯑꯗꯨꯒꯤ ꯑꯌꯨꯛ ꯄꯨꯡ ꯄꯨꯡ ꯄꯨꯡ ꯕꯔꯣ ꯑꯗꯨꯋꯥꯏꯗꯗꯤ ꯈꯔ ꯏꯪꯉꯤꯕ ꯑꯗꯨ ꯃꯇꯝꯗꯗꯤꯀꯣ ꯃꯣꯏꯒꯤ ꯀꯩꯅꯣꯒꯤ ꯑ ꯅꯨꯡꯗꯣ ꯅꯨꯡꯁꯥ ꯄꯤꯕꯗꯣ ꯑꯃꯨꯛꯀ ꯃꯣꯏꯗ ꯑꯃꯨꯛꯀ ꯇꯞ ꯇꯞꯅ ꯏꯪꯊꯕ
ꯅꯪ ꯕꯤꯜꯗꯤꯡꯗ ꯂꯩꯕ ꯅꯠꯇ꯭ꯔꯣ ꯅꯣꯏꯠ ꯐ꯭ꯂꯣꯔꯗ ꯀ ꯂꯩ
ꯀꯩꯅꯣꯒꯤ ꯁꯦꯀꯦꯟ ꯐ꯭ꯂꯣꯔꯗ ꯂꯩꯕꯀꯣ
ꯑ ꯃꯊꯛꯇꯁꯨ ꯂꯩꯕ꯭ꯔꯣ
ꯑꯣ ꯃꯊꯛꯇꯁꯨ ꯂꯩꯑꯌꯦ ꯃꯊꯛꯇꯗꯤ ꯀꯩꯅꯣ ꯃꯊꯛꯛꯇꯗꯤ ꯌꯨꯝ ꯄꯥꯟꯗꯦ ꯑꯗꯨꯒꯤ ꯖꯤꯡꯒꯥꯔꯗꯤ ꯍꯥꯞꯄꯦ ꯑꯗꯨꯒ ꯑꯣꯄꯦꯟ ꯏꯁꯄꯦꯁ ꯀꯣ
ꯑꯣ ꯑꯗꯣ ꯐꯤ ꯐꯥꯎꯕ ꯅꯨꯡꯉꯥꯏꯔꯝꯅꯤ ꯑꯗꯣ ꯑꯣꯄꯦꯟ ꯏꯁꯄꯦꯁ ꯂꯩꯕꯗꯣ
ꯑꯥ ꯐꯤ ꯐꯥꯎꯕꯗꯤ ꯅꯨꯡꯉꯥꯏꯔꯦ ꯎꯝ ꯅꯨꯡꯁꯤꯠꯒꯨꯝꯕꯀꯣ ꯁꯥꯔꯤꯗꯤꯗꯨꯗ ꯂꯥꯛꯑꯒ ꯅꯨꯡꯁꯤꯠ ꯅꯨꯡꯁꯤꯠ ꯂꯧꯕ
ꯅꯥꯔꯛꯑꯣ ꯑꯗꯨꯗ ꯀꯥꯔꯒ
ꯑꯥ ꯑꯗꯨꯃꯥꯏ ꯇꯧꯕꯅꯦ ꯏꯁꯩ ꯇꯥꯕ꯭ꯔꯥ ꯀꯩ ꯀꯩꯅꯣ ꯑꯗꯨꯝ ꯏꯁꯩ ꯅꯣꯡꯉꯥꯟ ꯍꯥꯏꯕꯗ ꯇꯥꯔꯒ ꯉꯣꯛꯈꯣꯏꯕꯨ ꯋꯥꯔꯤ ꯁꯥꯔꯒ ꯀꯣ ꯅꯣꯛꯂꯒ ꯂꯩꯕꯅꯤ
ꯎꯝ
ꯍꯧꯖꯤꯛꯁꯨ ꯀꯥꯏꯔꯣ ꯑꯗꯨꯗ
ꯑꯥ ꯍꯧꯖꯤꯛꯁꯨ ꯀꯥꯔꯤꯅꯦ ꯑ ꯔꯨꯝꯗꯗꯤ ꯑꯩ ꯁꯥ ꯃꯟꯨꯈꯤꯀꯣ ꯅꯁꯤꯕ ꯅꯁꯤꯕꯗꯤ ꯈꯔꯣ ꯉꯁꯤꯕꯨꯗꯤ ꯈꯔ ꯐꯥꯏ ꯉꯁꯤ ꯀꯅꯦ ꯅꯣꯡꯃꯗꯒꯤꯀꯣ
ꯍꯣꯏ
ꯑꯃꯔꯣꯝ ꯑꯃꯔꯣꯝꯗ ꯍꯥꯏꯗꯤ ꯅꯣꯡꯃꯥꯏ ꯅꯨꯡꯁꯥꯁꯤ ꯐꯖꯅ ꯌꯩꯕꯀꯣ ꯃꯊꯥꯛ ꯂꯣꯝꯗꯒꯤ ꯃꯈꯥꯔꯣꯝꯗꯗꯤ ꯌꯥꯏꯗꯦ ꯑꯗꯨꯒꯤ ꯃꯊ ꯃꯈꯥꯔꯣꯝꯗꯗꯤ ꯑꯗꯨꯝ ꯑꯗꯨꯝ ꯑꯇꯣꯞꯄ ꯂꯩꯈ꯭ꯔꯔꯤꯗꯅ ꯑꯗꯨꯗꯤ ꯗꯥꯏꯔꯦꯛ ꯅꯨꯡꯁꯥ ꯌꯩꯕ ꯃꯐꯝꯗꯨꯗꯤ ꯑꯁ ꯑꯁ ꯀꯩꯅꯣꯒꯤ ꯑꯩꯈꯣꯏ ꯎꯝ ꯎꯝ ꯑꯩꯈꯣꯏꯒꯤ ꯌꯨꯝ ꯑꯩꯈꯣꯏ ꯑꯩꯈꯣꯏꯒꯤ ꯋꯤꯟꯗꯣ ꯃꯄꯥꯗ ꯑꯆꯧꯕ ꯀꯝꯃꯨꯅꯤꯇꯤ ꯍꯣꯜ ꯁꯥꯕ
ꯍꯣꯏ
ꯌꯥꯝ ꯋꯥꯡꯅꯀꯣ ꯑꯗꯨ ꯁꯥꯕ ꯃꯇꯝꯗ ꯑꯗꯨ ꯑꯁ ꯑꯗꯨ ꯖꯤꯡꯒꯥꯅ ꯍꯦꯟꯅ ꯁꯥꯏꯅꯩꯡ ꯃꯣꯏꯗꯣ ꯍꯍꯥꯡꯗꯗꯤ ꯑꯩꯁ ꯑꯒꯤ ꯑ ꯑ ꯚꯏꯕ꯭ꯔꯦꯁꯟꯗꯣ ꯀꯩꯅꯒꯤ ꯕꯄꯔꯗꯣ
ꯍꯣꯏ
ꯦꯄꯔ ꯂꯥꯛꯄꯗ ꯑꯩꯁ ꯁꯖꯅ ꯁꯥꯏ ꯑꯗꯨꯗꯗꯤ ꯃꯒꯤ ꯎꯝ ꯃꯒꯤ ꯀꯃꯜ ꯇꯤꯍꯣꯠ ꯁꯦꯝꯃꯁꯨ ꯌꯥꯝ ꯋꯥꯡꯅ ꯁꯥꯔꯑꯕ
ꯍꯣꯏ
ꯁꯦꯀꯦꯟ ꯐ꯭ꯂꯣꯔꯒꯤ ꯃꯩ ꯍꯥꯏꯗꯀꯣ ꯌꯥꯎꯋꯦꯕ ꯃꯣꯏꯒꯤꯗꯣ
ꯌꯥꯎꯕꯅꯦ ꯍꯣꯏ
ꯌꯥꯝ ꯋꯥꯡꯅ ꯁꯃꯒꯤ ꯂꯩꯕ ꯌꯥꯗꯦꯅꯦ ꯅꯁꯤ ꯏꯔꯤ ꯀ꯭ꯔꯤ ꯎꯝ
ꯑꯩꯁꯨ ꯃꯟꯗꯦꯔ ꯇ꯭ꯋꯏꯁꯗꯦꯔ ꯍꯟꯈ꯭ꯔꯁꯤꯔ ꯈꯪꯗꯦ ꯍꯣꯁꯇꯦꯜꯗ
ꯑ ꯑꯥ ꯑꯥ ꯍꯣꯁꯇꯦꯜ ꯂꯥꯏꯐꯗꯤ ꯅꯨꯡꯉꯥꯏꯕꯅꯤꯅꯦ
ꯑꯁ ꯅꯨꯡꯁꯨ ꯅꯨꯡꯉꯥꯏ ꯌꯨꯝ ꯍꯣꯁꯇꯦꯜ ꯂꯩꯔꯒꯅ ꯌꯨꯝ ꯆꯠꯅꯤꯡꯕ
ꯑꯥ
ꯌꯨꯝꯗ ꯂꯩꯔꯒꯅ ꯍꯣꯁꯇꯦꯜ ꯆꯠꯅꯤꯡꯕ ꯍꯥꯏꯔꯗꯤ ꯏꯃꯥꯟꯅꯕꯁꯤꯡ ꯂꯩꯇ꯭ꯔꯕꯅꯤꯅ ꯑꯁꯤꯗ ꯄꯨꯟꯕꯗꯣ ꯃꯤ ꯂꯩꯅꯗꯦꯕ ꯍꯧꯖꯤꯛ ꯌꯨꯝꯗ ꯂꯩꯅꯗꯦꯕ ꯈꯨꯟꯗ ꯃꯤꯁꯤꯡꯁꯦ
ꯑ
ꯑꯗꯨꯒꯤ
ꯍꯧꯖꯤꯛ ꯑꯩꯈꯣꯏ ꯃꯇꯝꯗꯗꯤ ꯑꯩꯈꯣꯏ ꯍꯧꯖꯤꯛ ꯑꯩꯈꯣꯏ ꯒ꯭ꯌꯥꯟ ꯇꯥꯕ ꯃꯇꯝꯗꯗꯤ ꯍꯣꯁꯇꯦꯜ ꯂꯩꯕꯨ ꯅꯨꯡꯉꯥꯏꯒꯅꯤꯗ ꯑꯉꯥꯡꯒꯨꯝꯕꯅꯀꯣ ꯌꯥꯝ ꯅꯅꯨꯡꯁꯤ ꯌꯥꯝ ꯅꯅꯨꯡꯁꯤ ꯅꯁꯤꯟ ꯃꯁꯤꯟꯅꯕ ꯃꯇꯝꯗꯤ ꯍꯦꯟꯈ꯭ꯔꯦꯕ ꯑꯩꯈꯣꯏꯗꯤ
ꯍꯥꯣꯏ
ꯑꯗꯨꯒꯤ ꯇꯥꯞ ꯇꯞꯃꯦ ꯀꯩꯅꯣꯒꯤ ꯑꯩꯈꯣꯏ ꯃꯔꯨꯞꯈꯣꯏ ꯃꯔꯨꯞ ꯃꯄꯥꯡꯈꯣꯏꯒ ꯋꯥꯔꯤ ꯁꯥꯔꯒ ꯑꯗꯨꯝꯅ ꯑꯩ ꯆꯠꯂꯒ ꯑꯔꯤꯛ ꯄꯥꯕ ꯑꯃꯇꯅ ꯄꯥ
ꯑꯗꯨꯃꯥꯏꯅ ꯇꯧꯋꯤꯅꯦ ꯑꯩꯈꯣꯏꯁꯨ ꯅꯨꯡꯊꯤꯤꯟꯗ ꯋꯥꯛꯀꯤꯡ ꯆꯠꯂꯅꯤ
ꯎꯝ ꯑꯥꯎ
ꯈꯨꯋꯥꯡꯅ ꯍꯩꯅꯧ ꯌꯥꯝ ꯄꯅꯦ ꯑꯩꯈꯣꯏ ꯃꯐꯝꯗꯣ ꯍꯩꯅꯧꯗ ꯌꯥꯝ ꯄꯂꯦ ꯖꯥꯝ ꯈꯪꯕ꯭ꯔꯣ
ꯑ ꯑ ꯑ ꯑ ꯑ ꯑ
ꯃꯨꯕꯗ
ꯑꯥ ꯑ ꯈꯪꯉꯦ ꯑꯣ
ꯑꯗꯨꯁꯨ ꯑꯁ ꯌꯥꯝ ꯄꯥꯝꯝꯕꯅꯤ
ꯎꯝ
ꯒ꯭ꯔꯨꯞ ꯆꯠꯂꯗꯤꯀꯣ ꯃꯤ ꯑꯃꯗ ꯑꯃꯨꯛ ꯋꯥꯊꯤ ꯇꯧꯅꯤ ꯑꯃꯗ ꯋꯥꯊꯤ ꯇꯧꯒꯅꯤ ꯑꯁ ꯅꯧꯅꯤꯡꯕꯅꯤ
ꯑꯗꯨꯃꯥꯏ ꯑꯗꯨꯃꯥꯏ ꯋꯥꯔꯤ ꯑ ꯑꯗꯨꯃꯥꯏ ꯋꯥꯔꯤ ꯁꯥꯕꯅ ꯍꯦꯟꯅ ꯅꯨꯡꯉꯥꯏ
ꯑ ꯑꯃꯨꯕ ꯃꯤꯒꯁꯦ ꯆꯠꯂꯗꯤ ꯑꯁ ꯑꯃꯨꯕ ꯃꯤꯗ ꯑꯗꯨꯝ ꯂꯛꯅꯔꯒ ꯂꯩ ꯗꯣꯏꯅꯦ ꯑꯁ ꯎꯗ꯭ꯔꯦ ꯃꯝꯃꯦꯒ
ꯅꯨꯡꯗꯥꯡ